ꯍꯜꯂꯣ ꯑꯣ ꯇꯥꯔꯦ ꯇꯥꯔꯦ ꯎꯝ ꯇꯥꯔꯦ
ꯇꯞꯅ ꯇꯥꯕ꯭ꯔꯥ꯫
ꯑꯗꯨꯝ ꯎꯝ ꯐꯖꯅ ꯐ ꯐꯖꯅ
ꯑꯣ ꯁꯤꯁꯇꯔꯅ ꯉꯥꯡꯕꯗꯣ ꯑꯣꯟꯏꯗ ꯈꯔ ꯇꯠꯄ ꯅꯠꯇ ꯂꯥꯞꯅꯗꯅ ꯉꯥꯡꯕ ꯑꯩꯈꯣꯏ ꯇꯥꯕ
ꯑ ꯈꯔ ꯅꯨꯡꯉꯥꯏꯇꯕꯔ ꯇꯥꯕ
ꯎꯝ ꯍꯣꯏ ꯇꯥꯕꯗꯤ ꯇꯥꯏꯌꯦ ꯑꯩ ꯍꯥꯏꯕꯗꯤ ꯐꯣꯟꯗꯒꯤꯩ ꯈꯔ ꯂꯥꯞꯊꯣꯛꯅ ꯋꯥ ꯑꯉꯥꯡꯕ ꯇꯥꯏꯕꯇ ꯇꯥꯕ ꯑꯗꯨꯒꯤ ꯍꯥꯏꯇꯥꯔꯦ꯫
ꯌꯥꯅꯤ ꯑꯗꯨꯝ ꯌꯥꯅꯤꯗ ꯌꯥꯗꯣꯏ ꯃꯥꯜ ꯑꯗꯨꯝ ꯑꯣ ꯇꯥꯔꯦ ꯇꯥꯔꯦ ꯍꯧꯖꯤꯛ ꯇꯥꯔꯦ
ꯎꯝ ꯐꯖꯅ ꯇꯥꯔꯕ꯫
ꯎꯝ ꯇꯥꯔꯦ ꯇꯥꯔꯦ꯫
ꯍꯜꯂꯣ
ꯆꯥꯛ ꯆꯥꯛ ꯆꯥꯔꯕꯣ ꯅꯨꯡꯗꯥꯡꯒꯤ
ꯆꯥꯗꯔꯦ ꯉꯁꯤꯗꯤ
ꯆꯥꯗꯔꯤꯌꯦ꯫
ꯉꯁꯥꯏ ꯑꯆꯥꯄꯣꯠ ꯈꯔ ꯆꯥꯁꯤꯟꯈꯤꯕ ꯅꯨꯡꯗꯥꯡ ꯋꯥꯏꯔꯝ
ꯑꯣ ꯑꯗꯨꯗꯨꯒꯤ ꯆꯥꯛ ꯆꯥꯕ ꯌꯥꯗꯕꯗꯣ
ꯑꯗꯨꯗꯤ ꯇꯥꯅꯤꯡꯗ꯭ꯔꯕꯣ
ꯎꯝ ꯈꯪꯏ ꯈꯪꯏ ꯌꯨꯝꯗ ꯂꯩꯕ꯭ꯔꯣ ꯅꯠꯇ꯭ꯔꯥ ꯍꯣꯁꯇꯦꯜꯒꯨꯝꯕꯗ ꯂꯩꯕ꯭ꯔꯥ
ꯑꯣ
ꯆꯥꯛ ꯆꯥꯔꯕꯣ꯫
ꯎꯝ ꯆꯥꯔꯦ ꯑꯩ ꯆꯥꯛ ꯇꯣꯛꯄ ꯉꯥꯏꯍꯥꯛ ꯑꯣꯏꯔꯦ
ꯀꯩ ꯏꯟꯖꯥꯡ ꯆꯥꯔꯒꯦ꯫
ꯏꯟꯖꯥꯡꯖꯤꯃꯥ ꯎꯝ ꯀꯩꯅꯣ ꯃꯌꯥꯟ ꯇꯨꯌꯥꯟ ꯊꯣꯡꯕ ꯏꯟꯖꯥꯡꯅꯤꯗ ꯊꯥꯎ ꯉꯧꯔꯒ꯫ ꯀꯔꯤ ꯏꯟꯖꯥꯡ ꯍꯥꯏꯗꯣꯏꯅꯣ ꯈꯪꯗ꯭ꯔꯦ ꯏꯟꯖꯥꯡ ꯅꯥꯄꯤ ꯃꯌꯥꯝ ꯄꯨꯟꯖꯤꯜꯂꯒ ꯊꯦꯡꯕꯗ ꯍꯋꯥꯏ ꯃꯨ ꯑꯁꯥꯡꯕꯤ ꯑꯣꯏ ꯑꯂꯨ ꯑꯣꯏ ꯈꯪꯗꯦꯗ
ꯑꯣ ꯑꯣ
ꯑꯣ ꯍꯣꯏ ꯃꯌꯥꯟ ꯃꯌꯥꯟ ꯊꯣꯡꯕꯗꯣ
ꯎꯝ
ꯑꯗꯨ ꯑ ꯑꯩꯉꯣꯟ ꯑꯩꯒꯤ ꯁꯥꯏꯠꯇꯒꯤ ꯃꯤ ꯂꯥꯡꯕ ꯇꯥꯗꯕ ꯅꯠꯇ꯭ꯔꯣ꯫
ꯇꯥꯗꯤꯌꯦ
ꯍꯣ ꯑꯗꯣꯏꯗꯤ ꯌꯥꯔꯦ ꯑꯩꯅ ꯇꯝꯐꯨꯠꯇꯥꯡꯒꯗ ꯈꯜꯂꯨꯕ
ꯑꯣ ꯋꯥ ꯉꯥꯡꯕꯕꯨꯗꯤ ꯀꯕꯛ ꯀꯕꯥꯛ ꯑꯗꯨꯝ ꯇꯥꯏꯌꯦꯕꯀꯣ ꯑꯗꯨꯒ ꯄꯨꯔꯥ ꯌꯥꯝ ꯂꯥꯡꯉꯒ ꯍꯥꯏꯗꯤ ꯑ ꯃꯤꯒ ꯋꯥ ꯉꯥꯡꯕꯗ ꯃꯔꯛ ꯃꯔꯛꯇ ꯀꯥꯕꯛ ꯀꯥꯕꯛ ꯇꯥꯏꯌꯦꯕꯀꯣ ꯑꯗꯨꯒ ꯌꯥꯝ ꯂꯥꯡꯉꯒ ꯂꯧꯕꯐꯝ ꯈꯪꯗꯕꯗꯣ ꯑꯗꯨꯗꯤ
ꯑ ꯑꯣ ꯑꯗꯨꯏꯗꯤ ꯌꯥꯔꯦ
ꯎꯝ
ꯀꯅꯥꯅ ꯍꯜꯂꯝꯗꯣꯏꯅꯣ ꯈꯪꯗꯦ
ꯑ ꯍꯧꯖꯤꯛ ꯀꯩ ꯍꯣꯠꯅꯔꯤꯒꯦ꯫
ꯑꯩ ꯀꯣꯂꯦꯖ ꯍꯧꯖꯤꯛ ꯀꯩꯅꯣ ꯇꯧꯋꯦ ꯀꯝꯄꯤꯇꯤꯇꯤꯞ ꯑꯦꯖꯥꯝ ꯊꯥꯕꯒꯤ ꯁꯨꯝ ꯄ꯭ꯔꯤꯄꯦꯌꯔ ꯇꯧꯔꯤ ꯑꯗꯨ ꯅꯠꯇꯅ ꯀꯩꯝ ꯇꯧꯗꯦ
ꯍꯥꯏꯗꯤ ꯅꯠ ꯑ ꯒ꯭ꯔꯦꯖꯨꯑꯦꯁꯟ ꯀꯩ ꯆꯍꯤꯗ ꯂꯣꯏꯕ ꯑꯣꯏꯗꯣꯏꯅꯣ
ꯇ꯭ꯋꯦꯟꯇꯤ ꯇ꯭ꯋꯦꯟꯇꯤ-ꯊ꯭ꯔꯤꯗ
ꯇ꯭ꯋꯦꯟꯇꯤ ꯇ꯭ꯋꯦꯟꯇꯤ-ꯊ꯭ꯔꯤꯗ ꯑꯣ ꯑꯩ ꯑꯩ ꯍꯜꯂꯦꯀꯣ ꯈꯔ ꯑꯩꯅ ꯑꯦꯠꯇꯤꯟꯅꯗ ꯂꯣꯏꯕ ꯑꯦꯠꯇꯤꯟ ꯅꯠꯇꯦ ꯗꯦꯠ ꯇꯣꯟꯏꯇꯤ ꯋꯥꯟ ꯍꯥꯏꯕ ꯁꯣꯏꯕꯅꯦ ꯁꯣꯏꯕꯅꯦ ꯇꯣꯏꯟꯇꯤ ꯋꯥꯟ
ꯑꯣ ꯍꯜꯂꯦ ꯍꯜꯂꯦ ꯁꯤꯁꯇꯔꯅ ꯑꯅꯤ ꯍꯜꯂꯦ ꯃꯥꯁꯇꯔ ꯇꯧꯗꯕꯤꯗ ꯑꯗꯨꯝ ꯑꯦꯛꯖꯥꯝꯒꯤ ꯑꯗꯨꯝ ꯇꯧꯈ꯭ꯔꯕ ꯀꯣꯆꯤꯡ ꯇꯧꯕꯗ ꯇ꯭ꯋꯦꯟꯇꯤ ꯐꯣꯔ ꯑ ꯀꯣꯆꯤꯡ ꯇꯧꯕꯗ ꯃꯇꯝ ꯃꯥꯡꯈ꯭ꯔꯦ ꯇ꯭ꯋꯦꯟꯇꯤ ꯐꯥꯚꯇꯒꯤ ꯄꯥ ꯍꯧꯔꯛꯄ ꯂꯥꯏꯗꯣ
ꯃꯇꯝ ꯄꯨꯟꯅ ꯍꯥꯏꯕ ꯌꯥꯕꯅꯤ ꯑꯗꯨꯝ꯫
ꯎꯝ ꯁꯤꯁꯇꯔꯗꯤ ꯑꯗꯨꯗꯤ ꯂꯥꯏꯔꯤꯛ ꯇꯝꯕ ꯂꯣꯏꯔꯝꯃꯅꯤ ꯆꯍꯤꯗꯨꯒꯤ ꯃꯥꯁꯇꯔ
ꯑꯩꯁꯦ ꯃꯥꯁꯇꯔ ꯂꯣꯏꯔꯦ ꯑꯗꯣ ꯗꯤꯑꯦꯠ ꯕꯤꯑꯦꯠ ꯇꯧꯕꯅꯦ ꯂꯣꯏꯔꯦ ꯍꯌꯦꯡ ꯐꯥꯏꯅꯦꯜ ꯄꯤꯔꯅꯦꯕꯀꯣ
ꯎꯝ
ꯂꯣꯏꯔꯕꯣ꯫
ꯐꯩꯌꯦ ꯑꯗꯨꯃꯥꯏꯟ ꯇꯧꯔꯖꯨ
ꯎꯝ
ꯀꯔꯤ ꯇꯧꯖꯤꯒꯦ ꯇꯥꯗꯤ ꯑꯩꯈꯣꯏꯒꯤꯗꯤ ꯁꯤꯁꯇ꯭ꯔ ꯈꯣꯏ ꯇꯥꯕ꯭ꯔꯣ
ꯄꯗꯦ
ꯎꯝ ꯋꯥꯔꯜ ꯀꯞꯅꯤꯅ ꯁꯤꯁꯇꯔꯗꯤ ꯕꯣꯟ ꯌꯦꯡꯗ꯭ꯔꯣ
ꯌꯦꯡꯂꯦ
ꯑꯣ ꯑꯗꯨꯗꯤ ꯌꯥꯔꯦ ꯕꯣꯏꯗꯤꯝ ꯏꯝꯃꯁ ꯀꯩꯅꯣꯗ ꯌꯥꯎꯔꯝꯃꯔꯣꯏ
ꯊꯕ
ꯕꯣꯜ ꯌꯦꯡꯗ꯭ꯔꯅꯤꯅ ꯍꯧꯖꯤꯛ ꯕꯣꯜꯒꯤ ꯍꯧꯖꯤꯛ ꯍꯥꯏꯗꯤ ꯇꯥꯕ꯭ꯔꯥ ꯍꯜꯂꯣ ꯍꯥꯏꯗꯤ ꯕꯣꯜ ꯌꯦꯡꯗ꯭ꯔꯕꯅꯤꯅꯅꯦ ꯕꯣꯟꯗꯤ ꯌꯦꯡꯗ꯭ꯔꯕꯅꯤꯅ ꯍꯥꯏꯗꯤ ꯍꯧꯖꯤꯛ ꯕꯣꯜꯒꯤ ꯀꯩꯅꯣꯝ ꯇꯧꯅꯔꯤꯅ ꯑꯗꯨꯗ ꯌꯥꯎꯔꯝꯃꯔꯣꯏ ꯍꯥꯏꯕ
ꯌꯥꯎꯗꯦ ꯌꯥꯎ
ꯎꯝ ꯑꯗꯨꯁꯨ ꯐꯩꯗ ꯌꯥꯎꯗꯕꯅ ꯑꯩꯈꯣꯏꯁꯨ ꯕꯣꯜ ꯂꯣꯏꯈ꯭ꯔꯦ ꯅꯍꯥꯟ ꯉꯔꯥꯡꯅꯦ ꯉꯔꯥꯡ ꯂꯣꯏꯈ꯭ꯔꯦ ꯑꯩꯈꯣꯏꯒꯤ ꯑꯣꯏꯅꯗꯤ ꯑꯩꯒꯤ ꯑꯣꯏꯅꯗꯤ ꯌꯦꯡꯉꯣ
ꯑꯣ ꯀꯩ ꯀꯩ ꯋꯥꯔꯤ ꯁꯥꯗꯣꯏꯅꯣ ꯈꯪꯗ꯭ꯔꯦ
ꯑꯩ ꯀꯩꯅꯣꯝ ꯇꯥꯛꯂꯛꯀꯦ ꯃꯩꯇꯩꯂꯣꯟꯗ ꯇꯥꯛꯂꯛꯀꯦ
ꯑ ꯍꯣꯏꯅꯦ ꯄꯥꯁꯦꯅ
ꯃꯩꯇꯩꯂꯣꯟꯗꯅꯦ ꯃꯩꯇꯩꯂꯣꯟꯗ ꯁꯀ꯭ꯋꯥꯔꯠ ꯔꯨꯠ ꯄꯨꯊꯣꯛꯄ ꯑꯃ ꯇꯥꯛꯂꯛꯀꯦꯕ ꯏꯁꯀꯋꯥꯔ ꯎꯠꯇꯣ
ꯍꯣꯏ ꯍꯣꯏ ꯍꯣꯏ ꯍꯣꯏ ꯍꯣꯏ ꯍꯣꯏ ꯌꯥꯝ ꯍꯩꯅꯗꯦ ꯍꯩꯅꯗꯕ ꯍꯏ ꯇꯥꯏꯔꯦ
ꯅꯠꯇꯦ ꯃꯩꯇꯩꯂꯣꯟꯗꯥ ꯉꯥꯡꯀꯦꯕ ꯃꯩꯇꯩꯂꯣꯟꯗ ꯑꯩ ꯉꯥꯡꯀꯦ ꯍꯥꯏꯗꯤ ꯃꯩꯇꯩ ꯂꯣꯟꯗꯀꯣ ꯍꯥꯏꯗꯤ ꯃꯉꯥꯅ ꯃꯉꯥ ꯃꯉꯥꯅ ꯃꯉꯥꯗ ꯂꯣꯏꯕ ꯍꯥꯏꯁꯦ ꯀꯥꯡꯕꯨꯒꯤ ꯑꯃ ꯇ꯭ꯔꯤꯛ ꯍꯥꯏꯗꯤ ꯑꯇꯦꯟꯕ ꯑꯃ ꯂꯩꯕꯗꯣ ꯄꯨꯊꯣꯛꯅꯕ ꯑꯗꯨꯗꯨꯅꯦ ꯃꯣꯏꯅꯁꯨ ꯍꯥꯏꯗꯗꯤ ꯁꯦ ꯀꯩꯅꯣ ꯆꯦ ꯑꯗꯨꯝ ꯀꯧꯔꯒꯦ
ꯌꯥꯏꯌꯦ
ꯇꯤꯛ ꯃꯉꯥ ꯃꯉꯥ ꯃꯉꯥ ꯄꯨꯔꯤꯕꯁꯦ ꯀꯨꯟ ꯃꯉꯥ ꯇꯥꯗ꯭ꯔꯥ ꯁꯤ ꯃꯉꯥꯗ ꯂꯣꯏꯕꯒꯤꯅꯦ ꯁꯤ ꯃꯉꯥ ꯃꯉꯥ ꯄꯨꯁ ꯀꯨꯟ ꯃꯉꯥ ꯇꯥꯔꯗꯤ ꯈꯪꯒꯅꯦꯕ ꯑꯗꯨꯒ ꯍꯥꯏꯗꯤ ꯃꯊꯪꯗ ꯇꯔꯥꯉꯥꯖꯦ ꯇꯔꯥꯉꯥ ꯍꯥꯏꯖꯦ ꯃꯉꯥꯅ ꯂꯣꯏꯔꯤꯅꯦꯕꯀꯣ ꯃꯉꯥꯅ ꯂꯣꯏꯕ ꯃꯉꯥꯅ ꯒꯤ ꯀꯨꯟꯃꯉꯥ ꯊꯝꯕꯤꯔꯅꯤ ꯑꯗꯨꯒ ꯑꯃꯒ ꯑꯃꯒꯤ ꯃꯊꯪꯗ ꯑꯅꯤ ꯂꯩꯇ꯭ꯔꯥ ꯑꯗꯨꯗꯤ ꯑꯃꯖꯤꯒ ꯑꯅꯤꯖꯤꯒ ꯄꯨꯔꯤꯅꯔꯒ ꯑꯅꯤ ꯇꯥꯕꯅꯤꯅ ꯍꯥꯏꯗꯤ ꯇꯔꯥꯃꯉꯥ ꯇꯔꯥꯃꯉꯥ ꯇꯔꯥ-ꯇꯔꯥꯉ-ꯇꯔꯥ ꯄꯨꯔꯤꯕꯁꯦ ꯆꯅꯤꯒ ꯀꯨꯟꯃꯉꯥ ꯇꯥꯗꯣꯏꯅꯦꯕ
ꯎꯝ ꯎꯝ
ꯇꯥꯕ꯭ꯔ ꯊꯨꯃꯟꯕ꯭ꯔ
ꯑ ꯇꯥꯏ ꯇꯥꯏ ꯇꯥꯏ ꯊꯨꯃꯣꯟ ꯑꯩ ꯑꯩꯁꯦ ꯁꯨꯃꯥꯏꯅ ꯇꯧꯕꯅꯦꯕꯀꯣ ꯑꯩꯁꯦ ꯃꯜꯇꯤ ꯇꯥꯛꯇꯅꯦꯕ ꯍꯧꯖꯤꯛꯁꯦ ꯍꯥꯏꯗꯤ ꯍꯌꯦꯡ ꯑꯩꯈꯣꯏꯒꯤꯅꯦ ꯀꯩꯅꯣ ꯂꯩꯌꯦꯕ ꯑꯩ ꯕꯦꯠꯁꯦ ꯂꯥꯁ ꯌꯔꯅꯦ ꯍꯌꯦꯡ ꯐꯥꯏꯅꯦꯜ ꯄꯤꯗꯣꯏꯅꯦꯕꯀꯣ ꯑꯗꯨꯗꯤ ꯆꯤꯆꯦꯁꯦ ꯁꯦꯝꯃꯤꯔꯣ ꯍꯧꯖꯤꯛꯁꯦ ꯀꯟꯅ
ꯑꯣ
ꯑꯗꯨꯒꯤ ꯈꯤꯇꯪ ꯐꯣꯀꯁ ꯇꯧꯕꯗꯤ ꯉꯝꯗ꯭ꯔꯦꯕ ꯑꯩꯗꯣ
ꯎꯝ
ꯑꯗꯨꯝ ꯃꯇꯝ ꯂꯩꯁꯤꯜꯂꯛꯇ꯭ꯔꯕꯒꯤ ꯑꯩꯁꯨ ꯍꯥꯟꯅ ꯁꯦꯝꯍꯧꯗꯕꯒꯤꯅꯦ
ꯌꯥꯏ ꯌꯦ ꯑꯗꯨꯗꯤ ꯈꯪꯗꯦ ꯀꯔꯤꯅꯣꯏꯍꯦ ꯍꯥꯏꯗꯣꯏꯖꯦ ꯍꯣꯏ ꯌꯥꯔꯦ ꯁꯤꯒꯤꯁꯤ ꯁꯤꯁꯨ ꯂꯣꯏꯁꯤꯜꯂꯦ
ꯍꯣꯏ ꯍꯣꯏ ꯍꯣꯏ ꯍꯣꯏ
ꯎꯝ
ꯑꯗꯣ ꯈ꯭ꯔ ꯑꯩꯁꯨ ꯋꯥꯔꯤ ꯁꯥꯕꯗ ꯍꯥꯏꯖꯦꯕꯀꯣ
ꯍꯦꯛꯇ ꯂꯩꯔꯛꯇꯕꯅꯦ ꯇꯧꯑꯣꯏꯅ ꯇꯥꯏꯅ ꯇꯧ ꯍꯥꯏꯔꯗꯤ ꯈꯪꯉꯛꯇꯕꯅꯦ
ꯊꯣꯏ ꯊꯣꯏꯅ ꯁꯨꯃꯥꯏꯅ ꯇꯧꯔꯗꯤ ꯋꯥꯔꯤ ꯁꯥꯟꯅꯤꯡꯉꯥꯏꯁꯨ ꯂꯩꯔꯛꯇꯦꯕ
ꯎꯝ ꯑꯗꯨ ꯃꯤꯒꯤ ꯊꯕꯛꯀꯤꯅꯦꯗ
ꯎꯝ
ꯑꯩꯈꯣꯏꯅ ꯑꯦꯛꯁ ꯇꯦꯝꯄꯔ ꯏꯁꯄꯤꯁ ꯄꯥꯔꯐꯣꯝ ꯇꯧꯕ ꯌꯥꯝ ꯀꯟꯅ ꯇꯧꯔꯛꯇꯕꯩꯅꯤ
ꯎꯝ
ꯑꯩꯅ ꯍꯥꯏ ꯁ꯭ꯀꯨꯜ ꯇꯝꯃꯤꯉꯩꯗ ꯑꯦꯛꯁꯇꯦꯝꯕꯔ ꯏꯁꯄꯤꯦꯁ ꯑꯃꯈꯛ ꯌꯥꯎꯔꯛꯑꯦꯕ ꯑꯗꯨꯗ ꯇꯥꯕꯗꯕꯨ ꯀꯔꯤ ꯃꯇꯥꯡꯒꯤꯅꯣꯅꯦ ꯀꯔꯤꯅꯣ ꯃꯣꯕꯥꯏꯜ ꯐꯣꯜꯗ ꯀꯩꯅꯣꯝ ꯇꯈꯤꯕꯅꯦ
ꯑꯣ
ꯑꯗꯣ ꯐꯣꯟ ꯃꯔꯝꯗꯨꯁꯨꯈꯣꯏꯗꯛꯇ ꯇꯥ ꯐꯣꯟ ꯍꯥꯏꯗꯤ ꯈꯪꯉꯤꯗꯣ ꯈꯪꯉꯤ ꯄꯣꯠꯇꯨ ꯐꯣꯟꯁꯤꯗꯤ ꯀꯩꯅꯣ ꯉꯥꯡ ꯉꯝꯗ꯭ꯔꯤ ꯀꯩꯅꯣ
ꯐ ꯑꯗꯨ ꯑꯗꯨꯗꯤ ꯗꯣ ꯈꯪꯗꯦꯅꯦ ꯑꯩ ꯋꯥꯔꯤꯖꯤ
ꯑꯗꯨꯗꯤ ꯆꯦ ꯕꯦꯠ ꯇꯧꯕꯅꯤꯅ ꯂꯥꯏꯔꯤꯛꯀꯗꯤ ꯑꯗꯨꯝ ꯃꯌꯥꯝ ꯄꯥꯏꯔꯃꯅꯤ
ꯕꯤ ꯑꯦ ꯇꯧꯕꯁꯦꯣꯏ ꯃꯦꯟꯇꯦꯜꯂꯤꯗꯤ ꯂꯩꯕꯗꯤ ꯑꯣꯏꯗꯦꯕꯀꯣ ꯑꯣ
ꯑꯥ
ꯍꯧꯖꯤꯛꯛꯇ ꯑꯗꯨ ꯋꯥ ꯃꯅꯦꯕꯅꯤꯅ ꯍꯣꯏ ꯑꯦꯝ ꯌꯨꯗ ꯇꯧꯋꯦ ꯍꯥꯏꯁꯦ ꯑꯗꯨꯝ ꯌꯥꯝ ꯁꯦꯡꯅ ꯍꯥꯏꯔꯕꯗ ꯃꯤ ꯈꯔꯗꯤ ꯑꯗꯨꯝꯁ ꯃꯤ ꯌꯥꯝꯗꯦ ꯑꯗꯨꯝ ꯃꯤ ꯑꯃꯅꯤꯒꯤꯅꯦ ꯑꯗꯨꯝ ꯁꯤꯕ ꯑꯗꯣ ꯑꯗꯣ ꯃꯦꯖꯣꯔꯤꯇꯤꯗꯤ ꯀꯥꯗꯕ ꯌꯥꯗꯕ ꯑꯗꯨꯒ ꯑꯩꯁꯦꯃꯀ ꯇꯧꯕꯗꯦ ꯀ꯭ꯂꯥꯁꯁꯦ ꯀꯌꯥ ꯌꯥꯝꯊꯤꯅ ꯑ ꯄꯨꯔꯥꯛ ꯎꯝ ꯀꯩ ꯍꯥꯏꯅꯤ ꯅꯥꯏꯟꯇꯤꯅꯥꯏꯟ ꯍꯟꯗ꯭ꯔꯦꯠ ꯄꯔꯁꯦꯟꯇꯦꯁ ꯄꯤꯈꯤꯗꯦꯕ ꯀꯩꯁꯨ ꯑꯗꯨꯒꯤ ꯅꯨꯡꯉꯥꯏ ꯅꯨꯡꯉꯥꯏꯔꯛꯇꯦꯗꯅ ꯕꯤꯏꯦꯠ ꯁꯤꯗꯤ ꯐꯖꯅ ꯀꯥꯔꯒꯦꯅ ꯀ꯭ꯂꯥꯁ ꯍꯦꯛꯇ ꯐꯨꯁꯤꯡꯗꯤ ꯌꯥꯎꯕꯅꯦꯕ
ꯎꯝ
ꯑꯗꯣ ꯌꯥꯝ ꯀꯥꯟꯅꯩ ꯍꯥꯏꯇꯥꯔꯦ ꯑꯗꯨꯝ ꯄꯔꯁꯅꯦꯜꯂꯤꯇꯤ ꯑꯣꯜ ꯔꯥꯎꯟ ꯑꯣꯜ ꯔꯥꯎꯟ ꯗꯦꯕꯂꯞ ꯇꯧꯕꯗꯅꯦ ꯀꯥꯟꯅꯩꯌꯦ ꯍꯥꯏꯇꯥꯔꯦ ꯅꯣ ꯍꯧꯖꯤꯀꯥꯟꯒꯤ ꯌꯦꯠꯁꯦ ꯑꯃꯨꯛ ꯄ꯭ꯔꯥꯏꯚꯦꯠꯇ ꯑꯣꯏꯈ꯭ꯔꯗꯤ ꯑꯃꯨꯛ ꯄꯩꯁꯥꯥꯁꯦ ꯌꯥꯝ ꯆꯪꯉꯦꯅ
ꯆꯥꯡꯉꯦ ꯆꯥꯡꯉꯦ
ꯑꯗꯨ ꯍꯣꯏ ꯑꯦꯝꯌꯨꯗ ꯑꯣꯏꯕꯒꯤ ꯉꯝꯗꯕ ꯋꯥꯅ ꯁꯤꯋꯨꯏꯇꯤ ꯊꯥꯔꯒ ꯆꯪꯒꯅꯤ
ꯂꯔꯤꯁꯦ ꯃꯅꯤꯄꯨꯔ ꯑꯦꯝ ꯂꯩꯔꯦ ꯗꯤꯑꯦꯝꯗ ꯑꯃ ꯂꯩꯔꯦ
ꯑꯦ ꯃ
ꯑꯃ
ꯑꯗꯒꯤ ꯑꯥ ꯑꯃꯗꯤ ꯂꯩ ꯑꯗꯨꯗꯣ ꯁꯤꯌꯣꯔ ꯑꯣꯏꯗ꯭ꯔꯤꯕꯀꯣ ꯑꯗꯨꯒ ꯀꯩꯅꯣꯁꯨ ꯎꯝ ꯀꯩꯔꯤꯕ ꯅꯝꯕꯣꯜꯒꯤꯗꯣ ꯀꯥꯎꯔꯦ ꯑꯃ ꯂꯩꯕꯅꯦ ꯅꯝꯕꯣꯜꯒꯤ ꯃꯃꯤꯡ ꯀꯥꯎꯈ꯭ꯔꯦꯕ
ꯎꯝ ꯑꯇꯩꯗꯨꯅ ꯃꯣꯏ ꯑꯃꯀꯥ ꯈꯪꯅꯗꯦ ꯃꯃꯤꯡ ꯈꯪꯏꯁꯦ ꯑꯦꯝ ꯌꯨꯒ ꯗꯦꯝꯒꯤꯗꯨꯅꯦ ꯅꯠꯇ꯭ꯔꯥ
ꯑ ꯑꯦꯝꯌꯨ ꯒꯥ ꯗꯤꯑꯦꯝ ꯃꯔꯨꯑꯣꯏꯅ
ꯑꯗꯨ ꯒꯣꯕꯔꯃꯦꯟꯅꯤ ꯍꯥꯏꯖꯕ ꯋꯥꯅꯦꯕ ꯃꯣꯏꯅ ꯑꯃꯨꯛ ꯐꯪꯅꯗꯕꯅꯦꯕ ꯑꯗꯨꯅ ꯑꯌꯥꯝꯕ ꯀꯩꯅꯣ ꯆꯠꯅꯒꯤꯕ ꯑꯗꯨꯝ ꯆꯦꯟꯅ ꯕꯦꯠ ꯇꯝꯃꯤꯖꯦ ꯑꯃ ꯑꯗꯨꯝ ꯅꯣꯔꯃꯦꯜꯒꯤꯗꯨꯔꯣ ꯇꯝꯃꯤꯁꯦ ꯀꯔꯝꯕꯅꯣ
ꯑꯥ ꯑꯥ ꯑꯥ ꯅꯣꯔꯃꯦꯜꯒꯤ ꯀꯃꯟꯗꯣ ꯀꯃꯟ ꯏꯁꯄꯤꯁꯦꯜ ꯅꯠꯇꯕ ꯀꯃꯟ
ꯑꯈꯣꯏꯏ ꯏꯃꯥꯟꯅꯕ ꯑꯃ ꯂꯩꯌꯦ ꯃꯥꯅ ꯇꯝꯕꯗꯣ ꯍꯥꯏꯗꯤ ꯗꯤꯁꯐꯤꯒꯔꯁꯤꯡꯁ ꯇꯝꯕꯒꯤ ꯑꯃ ꯇꯝꯕꯅꯦꯕꯀꯣ ꯑꯗꯨꯗꯤ ꯈꯔ ꯑ ꯑꯗꯨꯗꯤ ꯈꯔ ꯂꯨꯕ ꯃꯥꯜꯂꯦ ꯑꯉꯥꯡ ꯂꯣꯏꯅꯕ ꯈꯣꯠꯄ ꯇꯝꯕꯩ
ꯍꯣꯏ ꯍꯣꯏ ꯁꯤꯐꯥꯎꯗ ꯑꯣꯜꯔꯗꯤ ꯌꯥꯝ ꯋꯥꯔꯦꯕꯀꯣ ꯑꯉꯥꯡ ꯃꯆꯥꯗꯤ ꯑꯩꯈꯣꯏ ꯑꯉꯥꯡ ꯃꯆꯥ ꯂꯣꯏꯅꯕ ꯌꯥꯝꯅ ꯀꯩꯅꯣ ꯇꯧꯕ ꯑꯗꯨꯝ ꯍꯩꯕ ꯃꯤꯗꯗꯤ ꯈꯔ ꯐꯩꯕ ꯑꯉꯥꯡꯗꯨ ꯀꯌꯥ ꯂꯣꯏꯅꯔꯛꯇꯕ ꯍꯥꯏꯇꯥꯔꯦꯁ ꯅꯌꯨꯝꯗ ꯁꯨꯝ ꯑꯉꯥꯡ ꯑꯃ ꯂꯩꯕꯁꯦ ꯑꯗꯨꯝ ꯊꯥꯖꯗꯕꯩ ꯋꯥꯅꯦ ꯌꯨꯝꯗ ꯍꯥꯏꯗꯤ ꯑꯗꯨꯝ ꯑꯩꯈꯣꯏ ꯗꯥꯗꯥ ꯃꯆꯦꯒꯨꯝꯕ ꯗꯥꯗꯥ ꯃꯆꯥꯒꯨꯝꯕ ꯑꯣꯏꯔꯁꯨ ꯀꯀꯥꯒꯤ ꯃꯆꯥꯒꯨꯝꯕ ꯑꯣꯏꯔꯁꯨ ꯑꯉꯥꯡ ꯑꯣꯏꯅ ꯍꯥꯏꯔꯒꯁꯨꯔ
ꯀꯩꯅꯣ ꯀꯩꯅꯣ ꯇꯧꯋꯦꯕ ꯑꯗꯨꯝ ꯀꯥꯟꯅꯕꯅꯦꯕꯀꯣ ꯍꯥꯏꯗꯤ ꯑꯉꯥꯡ ꯂꯣꯏꯅꯕ ꯇꯜ ꯇꯜꯂꯤ ꯍꯥꯏꯇꯥꯔꯦ ꯑꯗꯣ ꯑꯉꯥꯡꯁꯦ ꯂꯩꯔꯛꯇꯕꯑꯩꯈꯣꯏ ꯑꯝꯇ ꯎꯝ ꯇꯈꯣꯏꯕ
ꯅꯣꯏ ꯆꯦꯖꯦ ꯌꯨꯝꯒꯤ ꯃꯤꯅꯁꯨ ꯀꯩꯅꯣ ꯑꯣꯏꯔꯝꯃꯅꯤ ꯑꯇꯣꯝꯕꯤ ꯑꯣꯏꯔꯝꯃꯅꯤ
ꯑꯍꯟꯅꯤ ꯍꯣꯏ ꯏꯆꯤꯟꯜ ꯏꯅꯥꯎꯗꯨꯅ ꯃꯈꯜ ꯑꯃꯅꯤꯗꯅ ꯍꯥꯏꯗꯤ ꯏꯆꯦ ꯏ ꯌꯥꯎꯗꯦ ꯑꯗꯣ ꯏꯆꯤꯟꯜ ꯏꯅꯥꯎ ꯍꯥꯏꯁꯦ ꯑꯩꯕꯨꯗꯤ
ꯂꯣꯏꯅꯔꯛꯇ꯭ꯔꯤꯗꯣ
ꯅꯠꯇꯦ ꯏꯆꯤꯟꯜ ꯏꯅꯥꯎ ꯂꯩ ꯂꯩꯅꯦꯕꯀꯣ ꯑꯗꯨꯒ ꯑꯩꯁꯦ ꯀꯩꯅꯣ ꯇꯧꯕ ꯍꯏꯇꯔꯦ ꯌꯥꯝꯅ ꯐꯦꯃꯤꯂꯤ ꯑꯣꯔꯦꯟꯇꯦꯠ ꯑꯣꯏꯕ ꯃꯤꯗꯤ ꯑꯣꯏꯌꯦꯕꯀꯣ ꯑꯗꯨꯒ ꯑꯩꯒꯤ ꯁꯔꯀꯜ ꯌꯥꯝ ꯄꯤꯛꯑꯦꯕ
ꯎꯝ
ꯑꯗꯣ ꯏꯆꯤꯜ ꯏꯅꯥꯎꯁꯨ ꯅꯠꯇꯕ ꯑꯇꯣꯞꯄ ꯑꯉꯥꯡ ꯑꯝꯇ ꯂꯣꯏꯅꯔꯛꯇꯕꯗꯣ ꯍꯦ ꯍꯗꯅ ꯑꯗ ꯑꯗꯨꯒꯤꯅꯦꯗ ꯍꯣꯏ ꯍꯣꯏ ꯈꯦꯠꯅꯩ ꯍꯥꯏꯗꯤ ꯁ꯭ꯀꯨꯜꯗꯁꯨ ꯊꯦꯡꯅꯔꯛꯇ꯭ꯣꯏꯁꯤ ꯑꯉꯥꯡ ꯃꯈꯜꯁꯦ ꯂꯣꯢ ꯁꯨꯔꯦꯗꯅ
ꯃꯥꯅꯦ ꯏꯃꯥꯟꯅꯕ ꯑꯃꯇ ꯅꯠꯇꯦ ꯊꯦꯡꯅꯔꯛꯇꯣꯏꯖꯦ
ꯃꯃꯤꯡꯕꯨꯗꯤ ꯄꯥꯜꯂꯔꯣꯏꯕꯣ ꯏꯟꯇꯟ ꯆꯠꯂꯦꯕ
ꯑꯥ
ꯑꯗꯨꯒꯤ ꯀ꯭ꯂꯥꯁꯠ ꯇꯥꯛꯄꯗꯣ ꯌꯦꯡꯒꯦ ꯀꯅꯥ ꯆꯪꯅꯤꯡꯟꯗꯕꯅꯦꯕ ꯑꯉꯥꯡ ꯆꯪꯅꯤꯡꯟꯗꯕꯅꯦꯗꯤ ꯑꯉꯥꯡꯗꯣ ꯅꯨꯡꯁꯤꯗꯕꯩ ꯅꯠꯇꯕ
ꯀꯩꯒꯤ
ꯏꯕꯨꯡꯉꯣ ꯏꯕꯦꯝꯃ ꯉꯍꯥꯛꯇꯅꯦ ꯅꯪꯒꯤ ꯐꯝꯐꯝꯗꯨꯗ ꯂꯦꯡꯗꯕꯤꯗ ꯐꯝꯃꯣ ꯍꯥꯏꯕꯗꯣ ꯌꯥ ꯌꯥꯒꯤꯗꯔꯕꯅꯦꯕ ꯁꯨꯡꯛꯌꯥ ꯍꯦ ꯌꯗ꯭ꯔꯦ ꯐꯝꯃꯣꯁꯤꯐꯥꯎ ꯌꯥꯈꯤꯗ꯭ꯔꯕꯅꯦ ꯑꯦ ꯀꯃꯥꯏꯅ ꯇꯥꯛꯑꯝꯅꯤꯅꯣ ꯍꯥꯏꯗꯤ ꯀ꯭ꯂꯥꯁ ꯔꯨꯝ ꯃꯦꯅꯦꯖꯃꯦꯟ ꯍꯥꯏꯕ ꯑꯃꯁꯨ ꯂꯥꯛꯀꯅꯤ ꯑꯩꯅ ꯇꯥꯛꯇꯣꯏꯗꯣ ꯑꯦꯐꯦꯛꯇꯤꯚ ꯑꯣꯏꯕ ꯈꯛꯇꯪ ꯅꯠꯇꯅ
ꯎꯝ
ꯏꯐꯦꯛꯇꯤꯕ ꯈꯔ꯭ꯔ ꯑꯗꯨ ꯑꯗꯨꯒꯤꯁꯨ
ꯈꯪꯉꯦ ꯂꯣꯏꯅ ꯋꯥꯕ
ꯍꯣꯏ ꯑꯗꯨꯝ ꯑꯉꯥꯡ ꯑꯉꯥꯡꯒꯤꯃ ꯌꯥꯝ ꯂꯝ ꯍꯦꯟꯕ ꯁ꯭ꯇꯦꯁ ꯇꯣ ꯑꯗꯒꯤ ꯂꯝꯍꯦꯟꯕ ꯈꯛꯇꯪꯒꯤꯁꯨ ꯅꯠꯇꯅ ꯃꯣꯏꯗꯣ ꯌꯥꯝꯅ ꯀ꯭ꯌꯨꯔꯤꯌꯁ ꯑꯣꯏꯕ ꯏꯁꯇꯦꯖꯁꯨ ꯑꯣꯏꯕꯀꯣ
ꯎꯝ
ꯍ ꯍꯥꯏ